ꯍꯜꯂꯣ
ꯄꯟꯆꯥ
ꯍꯥꯎ ꯇꯥꯔꯦ ꯇꯥꯔꯦ
ꯑꯩ ꯐꯣꯟꯖꯦ ꯃꯩ ꯍꯧꯒꯩ ꯁꯥꯏꯍꯦ
ꯅꯪ ꯎꯝ ꯊꯕꯛ ꯁꯨꯔꯝꯃꯤꯔꯥ ꯉꯁꯥꯏꯗꯒꯤ
ꯍꯥꯥ
ꯊꯕꯛ ꯁꯨꯔꯝꯃꯤꯔꯣ
ꯁꯨꯗꯦꯗꯥ ꯐꯦꯟꯁꯤꯅ ꯃꯈꯣꯟꯖꯤ ꯑꯊꯣꯏ ꯅꯪ ꯐꯦꯟꯖꯦ ꯑꯃꯇꯥ ꯃꯨꯠꯊꯠꯂꯨꯕ ꯑꯃꯇꯥ ꯃꯨꯊꯠꯀꯦꯔꯣ ꯍꯧꯅꯁꯤꯔꯦ ꯑꯩ ꯁꯪꯒꯣꯝ ꯄꯣꯔꯛꯑꯥꯕꯣ ꯆꯥꯔꯦ
ꯀꯩꯏꯟꯖꯥꯡ
ꯉꯁꯤꯗꯤ ꯈꯣꯏꯒꯤ ꯂꯩ ꯋꯥꯖꯨ ꯅꯠꯇꯕꯤꯃꯥ ꯑꯩꯈꯣꯏꯒꯤ ꯂꯩ ꯋꯥꯒꯥꯖꯨ ꯍꯥꯏꯐꯦꯠ ꯃꯥꯟꯕꯤ
ꯑꯥ ꯃꯁꯛ ꯈꯪꯕ꯭ꯔꯥ
ꯀꯩ ꯂꯥꯢꯋꯥꯖꯨ ꯍꯥꯢꯐꯦꯠ ꯃꯥꯟꯕꯤꯕꯨ ꯂꯩꯋ ꯇꯪ ꯈꯣꯂꯦꯋ ꯃꯥꯟ
ꯑꯦꯔꯥ ꯂꯩꯋꯥ ꯃꯥꯟꯕꯤꯑꯥꯅ ꯑꯃꯥ ꯂꯩꯋꯥꯅ ꯑꯈꯣꯏꯒꯤ ꯀꯩꯅꯣꯗꯧꯅ ꯄꯤꯛꯄꯗ ꯂꯩꯋꯥꯅ ꯃꯈꯣꯛꯇꯨ ꯄꯤꯛꯏꯗꯅ
ꯑꯥ
ꯇꯥꯕ꯭ꯔꯥ
ꯑꯣ ꯌꯥꯝ ꯈꯔ ꯆꯥꯎꯕ ꯑꯃ ꯂꯩꯕꯗꯨꯔꯥꯕ
ꯑꯥ ꯑꯥ ꯑꯥ ꯑꯥ ꯋꯥꯗꯩꯖꯨ ꯈꯔꯥ ꯄꯤꯛꯊꯥꯕꯤ ꯂꯩꯋꯥꯗꯩꯖꯨ ꯈꯤꯇꯪ ꯑꯃꯥ ꯆꯥꯎꯈꯠꯄꯗꯣ
ꯎꯝ ꯂꯩꯕꯅꯤꯃꯥ ꯀꯔꯤ ꯀꯩꯅꯣꯝ ꯍꯥꯏ ꯀꯔꯤ
ꯑꯥ ꯑꯠ
ꯑꯗꯨꯗꯨꯅꯥꯅꯦ ꯀꯔꯤ ꯈꯪꯗꯦ ꯈꯪꯕꯨꯗꯤ ꯈꯪꯉꯦ ꯃꯥꯃꯤꯡ ꯈꯪꯗ꯭ꯔꯦ
ꯀꯥꯡꯁꯨ ꯗꯔꯣ
ꯑꯗꯨ ꯀꯔꯤ ꯀꯧꯒꯦ ꯈꯪꯗꯦꯕ ꯀꯥꯡꯁꯨ ꯅꯠꯇꯦꯌꯦ ꯀꯩꯅꯣ ꯇꯧꯔꯤꯕ ꯑ ꯀꯩꯅꯣ ꯑ ꯏꯔꯣꯟꯕꯥ ꯃꯪꯒꯟꯒꯥ ꯇꯧꯔꯥꯒꯅꯦ ꯑꯂꯨ ꯑꯃꯥ ꯍꯥꯞꯄꯦꯗꯅ ꯑꯗꯨꯒ ꯏꯔꯣꯜꯂꯒ ꯆꯥ ꯍꯥꯎꯋꯦ ꯍꯥꯏꯕ ꯅꯆꯤꯟ ꯊꯤ ꯍꯥꯏꯅꯤ ꯑꯩꯗꯤ ꯑꯗꯨꯏ ꯄꯣꯠꯇꯣ ꯑꯝꯇꯥ ꯆꯥꯗ꯭ꯔꯤꯑꯥꯕ
ꯍꯥꯎꯕꯅꯦ
ꯑꯝꯇꯥ ꯆꯥꯗ꯭ꯔꯤꯗꯤꯅꯦ ꯂꯥꯏ ꯋꯥꯗꯣ ꯑꯁ ꯑꯩ ꯐꯣꯟꯁꯦ ꯃꯩ ꯃꯩ ꯍꯧꯒꯩ ꯁꯥꯔꯦꯉꯣ ꯂꯥꯎꯠ ꯏꯁꯄꯤꯀꯔꯁꯦ ꯊꯥꯗꯣꯛꯄ ꯌꯥꯗꯦꯕ ꯁꯤꯒꯤ ꯐꯣꯟꯁꯦ ꯁꯨꯃꯥꯏꯅ ꯋꯥꯔꯤ ꯁꯥꯟꯅꯕ
ꯑꯩꯁꯨꯅꯦ ꯍꯣꯏꯅꯦ ꯁꯤꯒꯤ ꯀ ꯂꯥꯎꯠ ꯏꯁꯀꯔ ꯊꯥꯕ ꯌꯥꯗꯕ ꯃꯥꯜꯂꯤꯅꯦ
ꯑꯧ ꯌꯥꯗꯕꯅꯦ ꯍꯥꯏꯕ ꯑꯗꯨꯒꯤꯅꯦꯕ ꯌꯥꯎꯗꯕꯅꯦ ꯌꯥꯎꯗꯕꯅꯦ ꯑꯗꯨ ꯌꯥꯎꯗꯕꯅꯤꯅ
ꯑꯗꯨꯏ ꯏꯌꯥꯔꯄꯤꯁ
ꯑꯦ ꯏꯌꯥꯔꯄꯤꯁꯇ ꯁꯥꯕꯁꯦ ꯌꯥꯗꯤ ꯌꯥꯕꯅꯦ ꯑꯗꯣ ꯑꯩꯒꯤꯗꯤ ꯐꯣꯟꯁꯤꯗꯅꯦ ꯏꯌꯥꯔꯄꯤꯁ ꯍꯥꯞꯄ ꯁꯥꯕꯁꯦ ꯈꯔꯒ ꯇꯥꯗ꯭ꯔꯤꯉꯩꯗ ꯑꯃꯨꯛ ꯍꯦꯟꯅ ꯇꯥꯔꯔꯣꯏꯕ ꯑꯗꯣ ꯏꯌꯥꯔꯄꯤꯁꯇ ꯍꯥꯞꯄꯕꯨꯗꯤ ꯌꯥꯏꯌꯦꯕꯀꯣ ꯌꯥꯝ ꯄꯤꯛꯅ ꯇꯥꯏ ꯍꯥꯏꯌꯦꯕ ꯑꯩꯖꯤꯁꯨ ꯑꯩ ꯐꯣꯟꯁꯦ ꯁꯦꯡꯗꯣꯛꯀꯦ ꯇꯧꯔꯒꯅꯦ ꯉꯁꯥꯏꯗꯤꯅꯦ ꯆꯠꯀꯦ ꯇꯧꯔꯒ ꯑꯃꯨꯛ ꯀꯥꯎꯔꯦꯕ ꯑꯗꯣ ꯍꯧꯖꯤꯛꯀꯤ ꯍꯥꯏꯔꯤꯕ ꯂꯩꯋꯥꯗꯣ ꯂꯩꯋꯥ ꯃꯥꯟꯕꯤꯗꯣ ꯑꯗꯨꯗꯣ ꯃꯑꯣꯡ ꯃꯥꯟꯗ ꯐꯖ ꯍꯥꯎꯋꯤꯅꯦ ꯅꯪꯕꯣ
ꯍꯥꯎꯕꯅꯦ ꯑꯩ ꯈꯪꯉꯦ ꯍꯥꯎꯕꯅꯦ ꯃꯪꯒꯟꯒ ꯏꯔꯣꯟꯕ
ꯑꯥ ꯃꯪꯒꯟꯒ ꯑꯈꯣꯏꯃꯥꯅ ꯃꯪꯒꯟꯒ ꯏꯔꯣꯜꯂꯣꯌꯦ ꯑꯩꯅ ꯃꯪꯒꯟꯒ ꯏꯔꯣꯜꯂꯗꯤ ꯀꯥꯗꯔꯥꯛ ꯀꯥꯗ꯭ꯔꯥꯛ ꯃꯍꯤꯗꯣ ꯆꯔꯥꯡ ꯆꯔꯥꯡꯉꯣꯏꯗ꯭ꯔꯥꯅ ꯍꯥꯏꯅ ꯑꯩꯅ ꯑꯂꯨ ꯗꯣ ꯍꯥꯞꯆꯤꯜꯂꯦ ꯑ ꯑꯗꯨꯒꯅꯦ ꯑꯂꯨꯗꯨꯒ ꯍꯥꯞ ꯍꯥꯞꯆꯤꯜꯂꯒꯅꯦ ꯂꯣꯜꯂꯦ ꯀꯌꯥꯗꯤ ꯍꯥꯎꯔꯦ ꯃꯥꯗꯤ ꯐꯛꯁꯨ
ꯍꯥꯎꯕꯅꯤ ꯎꯝ
ꯑꯗꯨꯒ ꯀꯩꯅꯣ ꯇꯧꯕꯗꯨꯗ ꯃꯍꯥꯎꯗꯣ ꯉꯁꯥꯏꯒꯤ ꯑ ꯂꯩꯋꯥꯅ ꯑꯃꯨꯛ ꯂꯩꯋꯥꯁꯤꯗꯤ ꯁꯨꯃꯥꯏꯅ ꯍꯥꯏꯅꯤ ꯑꯉꯥꯡꯒꯩꯅ ꯍꯥꯏꯕ ꯑꯃ ꯂꯩꯅꯦ ꯑꯩꯗꯤ ꯑꯈꯣꯏꯒꯤ ꯀꯩꯅꯣꯗꯣ ꯑ ꯃꯩꯗꯅꯦ ꯃꯩꯗ ꯂꯧꯔꯒ
ꯃꯩꯗ ꯂꯧꯔꯒ ꯅꯪ ꯆꯥꯗ꯭ꯔꯤꯕ꯭ꯔꯣ
ꯅꯪ ꯆꯥꯗ꯭ꯔꯤꯕ꯭ꯔꯣ ꯑꯃꯨꯛ ꯐꯧ ꯆꯥꯗ꯭ꯔꯤ ꯑꯩ ꯃꯗꯨꯏ ꯈꯨꯍꯥꯎꯗꯣ ꯈꯪꯗꯦ ꯍꯥꯏ ꯑꯩꯗꯤ ꯈꯪꯗꯦꯕ
ꯔꯣ ꯑꯗꯨꯒ ꯃꯣꯔꯣꯛ ꯃꯦꯠꯄ
ꯎꯝ
ꯍꯥ ꯑꯗꯨꯅꯤ
ꯑ ꯀꯩꯅꯣ ꯑ ꯆꯨꯝꯅ ꯑꯗꯨꯝ ꯃꯣꯔꯣꯛ ꯃꯦꯠꯇꯣꯏꯔꯕ ꯉꯥꯔꯤꯒ ꯇꯧꯔꯒ
ꯍꯣꯏ ꯉꯔꯤꯒ ꯇꯧꯔꯒ ꯑꯗꯨꯝ ꯃꯦꯠꯇꯣꯏꯕ ꯃꯀꯛ ꯃꯀꯛ ꯁꯣꯏꯔꯅꯤ ꯃꯩꯗ ꯂꯧꯔꯒ ꯃꯀꯨ ꯈꯣꯛꯇꯣꯛꯑꯒ ꯑꯗꯨꯒ ꯁꯤꯡꯖꯨꯗꯧꯅ ꯆꯥꯗꯣꯏ ꯁꯤꯡꯖꯨꯗꯧꯅ ꯆꯥꯕ ꯏꯔꯣꯜꯂꯒ ꯆꯥꯏ ꯑꯗꯨꯃꯥꯏꯅ ꯆꯥꯏ ꯍꯥꯎꯕꯗꯤ ꯀꯥꯡꯉꯧ ꯉꯧꯕꯁꯨ ꯍꯥꯎꯕꯅꯦ ꯉꯧꯕ ꯑꯂꯨꯒ ꯈꯔ ꯈꯥꯏꯖꯤꯜꯂꯒ ꯁꯥꯡꯇꯛ ꯁꯥꯡꯇꯛꯇ ꯎꯝ ꯑꯥꯂꯨꯗꯨ ꯁꯥꯡꯇꯛ ꯁꯥꯡꯇꯛꯈꯥꯏꯔꯦꯅ ꯑꯗꯥꯒꯤ ꯂꯩꯋꯥꯗꯨ ꯁꯥꯡꯇꯛ ꯁꯥꯡꯇꯛ ꯁꯣꯏꯔꯒ ꯑꯗꯨꯝ ꯀꯥꯡꯉꯧ ꯉꯧꯕ ꯍꯥꯎꯕꯅꯦ
ꯎꯝ ꯑꯈꯣꯏꯒꯤ ꯑꯃ ꯃꯀꯛ ꯃꯀꯛ ꯁꯣꯏ ꯕꯖꯨꯃ ꯂꯩꯗꯅ ꯍꯨꯏꯇꯦꯟꯗꯧꯅ ꯁꯣꯏꯔꯒ ꯑꯈꯣꯏꯒꯤ ꯑꯃ ꯌꯦꯟꯗꯦꯝ ꯀꯥꯡꯁꯣꯏ ꯁꯣꯏꯕꯩ ꯇꯥꯏꯞꯇꯣ
ꯅꯠꯇꯦ ꯑꯗꯨꯃꯥꯏꯅ ꯁꯣꯏꯕ ꯅꯠꯇꯦ ꯃꯆꯩ ꯃꯆꯩ ꯃꯀꯛ ꯃꯀꯛ ꯑꯗꯨꯝ ꯀꯛꯄ
ꯑꯥ ꯑꯥ ꯑꯥ ꯑꯥ ꯃꯀꯛ ꯃꯀꯛ ꯀꯛꯑꯒ
ꯎꯝ ꯃꯀꯛ ꯃꯀꯛ ꯀꯛꯑꯒ ꯑꯗꯨꯝ ꯁꯣꯏꯕ ꯑꯗꯨ ꯍꯥꯎꯕꯅꯦ ꯂꯩꯋꯥꯕꯨꯕ ꯂꯣꯏ ꯍꯥꯎꯋꯤꯗ ꯎꯁꯣꯏ ꯂꯥꯏꯋꯥ ꯃꯣꯏ ꯒ꯭ꯔꯨꯞꯁꯦ ꯂꯣꯏ ꯍꯥꯎꯋꯦ ꯎꯝ
ꯑꯁꯤꯟꯊꯣꯏ ꯑꯩꯩ ꯍꯟꯇꯛ ꯎꯇꯤ ꯆꯥꯃꯟꯗꯅꯅꯦ ꯑꯩ ꯊꯥꯖꯤꯟ ꯊꯥꯌꯥꯒꯖꯦ ꯅꯥꯕ ꯂꯣꯏꯔꯦ ꯍꯥꯏꯕ ꯑꯩꯈꯣꯏꯒꯤ ꯁꯣꯗꯥ ꯁꯨꯝ ꯁꯣꯗꯥ ꯚꯥꯏꯒꯞ ꯌꯥꯎꯕꯖꯤ ꯈꯦꯒꯠꯂꯤꯗꯅ ꯑꯩꯗꯤ ꯍꯥꯟꯅꯗꯩꯁꯨ ꯁꯨ ꯈꯔꯒ ꯑꯩꯗꯤ ꯆꯈꯥꯎꯒꯤ ꯄ꯭ꯔꯣꯕ꯭ꯂꯦꯝ ꯂꯩꯕ ꯃꯤꯅꯦꯕ ꯑꯩꯁꯦ ꯅꯪ ꯈꯪꯉꯤꯗꯨꯅꯤ ꯑꯗꯨꯅ ꯍꯟꯗꯛꯁꯦ ꯀꯩꯅꯣ ꯇꯧꯔꯦꯕ ꯎꯇꯤ ꯈꯔ ꯇꯣꯏꯔꯦꯕ ꯎꯁꯣꯏ ꯃꯇꯝꯅꯤꯅ ꯍꯧꯖꯤꯛꯇꯤ
ꯎꯝ
ꯎꯁꯣꯏ ꯃꯇꯝꯅꯤꯅ ꯎꯇꯤ ꯆꯥꯃꯟꯗꯅ ꯏꯁꯥꯁꯦ ꯑꯩꯈꯣꯏꯒꯤ ꯊꯥꯖꯤꯟꯒ ꯁꯣꯛ ꯅꯨꯡꯉꯥꯏꯇꯕꯤꯗꯣ ꯍꯗꯛꯁꯨ ꯑꯗꯨꯝ ꯇꯧ ꯂꯩꯔꯦꯕ
ꯇꯧꯔ ꯑꯗꯨꯝ ꯆꯥꯅꯤꯡꯉꯦ ꯑꯩꯗꯤ ꯎꯁꯣꯏꯁꯦ ꯑꯩꯗꯤ ꯎꯁꯣꯏ ꯏꯔꯣꯝꯕꯒꯨꯝꯕ ꯀꯥꯡꯁꯨꯒꯨꯝꯕ ꯑꯗꯨꯃꯥꯏꯅ ꯇꯧꯔꯒ ꯑꯗꯨꯝ ꯆꯥꯅꯤꯡꯉꯤ ꯎꯇꯤꯖꯦ ꯄꯥꯛ ꯆꯥꯅꯤꯡꯗꯦꯕ ꯑꯩꯗꯤ
ꯑꯩꯁꯨ ꯆꯥꯅꯤꯡꯗꯦꯃꯤ ꯑꯩꯈꯣꯏ ꯊꯣꯏꯅꯅꯦ ꯑꯩꯈꯣꯏ ꯅꯥꯎꯄꯤꯗꯨ ꯑꯩꯈꯣꯏ ꯊꯣꯏꯅꯅꯦ ꯎꯇꯤꯁꯦ ꯌꯥꯝ ꯄꯥꯝꯃꯦꯕ ꯍꯦꯛ ꯇꯧꯔ ꯎꯇꯤ ꯍꯦꯛ ꯇꯧꯔ ꯎꯇꯤ ꯑꯩꯅ ꯎꯇꯤꯖꯦ ꯀꯌꯥ ꯆꯥꯅꯤꯡꯗꯕ ꯑꯗꯩꯗꯤ ꯎꯁꯣꯏ
ꯄꯥꯝꯗꯦ
ꯑꯩ ꯁꯨꯡ ꯄꯥꯝ ꯍꯦꯛ ꯄꯥꯝꯗꯦ ꯑꯗꯨꯒ ꯑꯗꯨꯁꯨ ꯃꯦꯔꯥꯃꯦꯁ ꯅꯨꯃꯤꯠꯇ ꯁꯒꯣꯡꯖꯦꯟꯒꯨꯝꯕꯗ ꯉꯥꯔꯤ ꯉꯇꯥꯏ ꯆꯥꯔꯒ ꯌꯥꯕ ꯅꯨꯃꯤꯠꯇꯒ ꯈꯔ ꯆꯥꯗꯤ ꯈꯔ ꯐꯩ ꯉꯥꯔꯤꯒ ꯌꯥꯎꯗ꯭ꯔꯀꯥꯟꯗ ꯎꯇꯤ ꯆꯥꯕꯁꯤꯗꯤ ꯍꯥꯎꯇꯦꯕ ꯑꯩ ꯇꯜꯂꯦꯕ
ꯀꯩꯅꯣ ꯇꯧꯕꯗꯩ ꯆꯥꯕꯨ ꯆꯥꯗ꯭ꯔꯦꯗ ꯎꯇꯤꯁꯦ ꯌꯨꯝ ꯄꯥꯜꯂꯛꯄꯗꯩ ꯍꯥꯟꯅꯗꯤ ꯑꯩ ꯎꯇꯤ ꯎꯇꯤꯁꯤ ꯁꯨꯡ ꯆꯥ ꯆꯥꯗꯦ ꯍꯟꯅꯁꯨ ꯁꯨꯌꯦꯡ ꯎꯇꯤꯁꯦ ꯍꯩꯅꯗ꯭ꯔꯤꯕ ꯑꯗꯣ ꯁꯤꯗꯩ ꯌꯨꯝ ꯄꯥꯜꯂꯛꯄꯗꯒꯤ ꯎꯇꯤ ꯈꯔ ꯈꯔ ꯈꯔ ꯑꯗꯨꯝ ꯆꯥꯈꯤꯗꯩ ꯍꯧꯖꯤꯛꯄꯨꯗꯤ ꯍꯧꯖꯤꯛꯇꯤ ꯈꯔꯕꯨ ꯍꯥꯎꯔꯛꯑꯦ ꯆꯥꯕꯗ ꯁꯨꯡ ꯄꯥꯝ ꯍꯦꯛ ꯄꯥꯝꯗꯕ ꯎꯇꯤ ꯊꯣꯡꯕ ꯍꯩꯔꯛꯑꯦꯗ ꯍꯥꯎꯕ ꯍꯥꯎꯇꯕ ꯍꯩꯗꯤ ꯍꯩꯔꯦ ꯌꯥꯝ ꯀꯟꯅ ꯍꯥꯎꯕ ꯅꯠ ꯅꯠꯇꯁꯨ ꯑꯗꯨꯝ ꯆꯥꯕ ꯌꯥꯕꯒꯤ ꯆꯥꯡꯗꯨꯗꯤ ꯊꯣꯡꯕ ꯍꯩꯔꯦꯕ ꯑꯗꯨꯒ ꯆꯒꯦꯝ ꯄꯣꯝꯕꯁꯤꯃ ꯁꯨꯛꯇꯧ ꯇꯧꯗ꯭ꯔꯤ
ꯆꯒꯦꯝ ꯄꯣꯝꯕꯗꯤ ꯂꯨꯕꯅꯦꯍꯦ
ꯆꯒꯦꯝ ꯄꯣꯝꯕꯁꯤꯃ ꯑꯩ ꯁꯨꯡꯄꯣꯝ ꯄꯣꯝꯗ꯭ꯔꯤ ꯆꯒꯦꯝ ꯍꯦꯛ ꯄꯣꯝꯃꯗꯤ ꯗꯥꯗꯥꯗ ꯍꯦꯛ ꯇꯧꯍꯟꯕ ꯑꯩꯅ ꯍꯥꯏꯗꯤ ꯇꯧꯗꯃꯤꯅ ꯍꯥꯎꯔꯣꯏ ꯄꯥꯈꯠꯄꯗꯣ ꯏꯁꯥꯗ ꯑꯗꯨꯅ ꯇꯧꯗꯦ
ꯍꯋꯥꯏꯖꯥꯔ ꯆꯒꯦꯝ ꯄꯣꯝꯕꯔꯣ ꯅꯪ ꯍꯥꯏꯁꯦ
ꯍꯣꯏ ꯍꯋꯥꯏꯖꯥꯔ ꯆꯒꯦꯝ ꯄꯣꯝꯕꯅꯦ ꯑꯩ ꯍꯥꯏꯖꯦ
ꯑꯣ
ꯀꯩꯅꯣ ꯍꯋꯥꯏꯖꯥꯔ ꯅꯠꯇꯕꯤꯁꯨ ꯆꯒꯦꯝ ꯄꯣꯝꯕ ꯌꯥꯕ꯭ꯔꯣ
ꯂꯩꯅꯕꯅꯦꯍꯦ ꯑꯣꯖꯥ ꯌꯥꯎꯗꯕꯤꯗꯣ ꯄꯣꯝꯕ ꯌꯥꯕ ꯂꯩꯕꯅꯦ ꯑꯩꯈꯣꯏ ꯑꯩꯗꯤ ꯍꯩꯇꯦꯕ ꯑꯩꯈꯣꯏ ꯃꯥꯍꯣꯢꯗꯤ ꯌꯥꯝ ꯍꯩ ꯑꯗꯣ ꯑꯩ ꯆꯥꯗꯤ ꯆꯥꯗ꯭ꯔꯤꯗ
ꯎꯝ ꯍꯥꯎꯋꯤꯗ ꯍꯋꯥꯢꯖꯥꯔ ꯌꯥꯎꯗ꯭ꯔꯗꯤ ꯀꯃꯥꯏꯅ ꯇꯧꯒꯦ ꯄꯣ ꯍꯥꯎꯗꯧꯔꯤ ꯃꯤ ꯍꯋꯥꯏꯖꯥꯔ ꯄꯣꯡꯉꯒ ꯂꯩꯔꯝꯃꯦ
ꯃꯣꯏꯁꯤꯗꯤ ꯌꯥꯝ ꯍꯩꯌꯦ ꯃꯣꯏ ꯑꯗꯨꯒꯨꯝꯕ ꯃꯊꯣꯡ ꯆꯥꯗꯕ ꯆꯤꯟꯖꯥꯛ ꯊꯣꯡꯕꯗ ꯌꯥꯝ ꯍꯩꯈꯔꯦ ꯑꯃ ꯍꯋꯥꯏꯖꯥꯔ ꯆꯥꯛꯒꯦꯝ ꯄꯣꯝꯕꯒꯨꯝꯕ ꯑꯩꯈꯣꯏꯅ ꯍꯦꯛ ꯆꯥꯕꯗ ꯑꯩꯈꯣꯏ ꯑꯦ
ꯎꯝ
ꯑꯣꯟꯖꯥ ꯆꯤꯟ ꯊꯤ ꯍꯥꯏꯅꯤ ꯃꯩꯇꯩꯒꯤ ꯆꯥꯛ ꯌꯦꯟꯖꯥꯡꯁꯤꯡꯁꯦ ꯃꯑꯣꯡ ꯃꯥꯟꯗꯅ ꯑꯩꯈꯣꯏꯒꯤꯅꯦ ꯃꯌꯥ ꯀꯩꯅꯣ ꯑꯀꯟꯕ ꯑꯍꯥꯎꯕ ꯉꯥꯛ ꯇꯅꯦꯕ ꯁꯦꯡꯅ ꯍꯥꯏꯔꯒꯗꯤ ꯁꯣꯏꯕꯨꯝꯕ ꯑꯗꯨꯒ ꯊꯣꯡꯕ ꯍꯥꯢꯒꯨꯝꯕ
ꯃꯩꯇꯩ ꯒꯤ ꯆꯥꯛ ꯌꯦꯟꯁꯥꯡꯅ ꯍꯦꯟꯅ ꯄꯥꯝꯖꯩ ꯑꯩꯗꯤ
ꯎꯝ ꯑꯗꯣ ꯊꯥꯏꯅꯗꯤ ꯃꯤ ꯑꯍꯟꯁꯤꯡ ꯗꯤ ꯌꯦꯡꯉꯨꯅꯦ ꯍꯧꯖꯤꯛ ꯑꯍꯟꯁꯤꯡꯁꯤꯕꯨ ꯊꯕꯛ ꯀꯅꯥ ꯁꯨ ꯁꯨꯅꯔꯤꯒꯦ ꯀꯅꯥꯝ ꯁꯨꯗ꯭ꯔꯕꯅꯤ ꯌꯦꯡꯉꯣ ꯍꯧꯖꯤꯛꯀꯥꯟ ꯑꯍꯟꯁꯤꯡꯁꯤꯕꯨ ꯐꯅ ꯍꯥꯏꯕꯩ ꯋꯥꯅꯤ ꯊꯕꯛ ꯁꯨꯕ ꯆꯥꯡ ꯂꯩꯕꯥꯛ ꯇꯧꯕ
ꯁꯨꯗ꯭ꯔꯦ ꯁꯨꯗ꯭ꯔꯦ ꯁꯨꯅꯤꯡꯉꯥꯏ ꯃꯐꯝꯁꯨ ꯂꯩꯇ꯭ꯔꯦ ꯊꯥꯏꯅꯗꯤ ꯏꯪꯈꯣꯜ ꯁꯝꯕꯟ ꯇꯧꯗꯅꯥ ꯇꯧꯅꯔ ꯂꯩ ꯑꯗꯨꯁꯨ ꯂꯩꯅꯗ꯭ꯔꯦ
ꯑꯗꯨ ꯁꯨꯅꯕꯗꯨꯅ ꯉꯁꯥꯏꯒꯤ ꯎꯇꯤ ꯋꯥꯇꯤ ꯆꯥꯔꯁꯨ
ꯃꯥꯅꯦ ꯇꯨꯝꯃꯤꯅꯦ ꯑꯗꯨꯝ
ꯑꯗꯨꯅꯦ ꯑꯗꯒꯤ ꯁꯥꯊꯤꯈ꯭ꯔꯕ ꯃꯤ ꯄ꯭ꯔꯣꯇꯤꯟ ꯋꯥꯡ ꯋꯥꯡꯈ꯭ꯔꯕ ꯃꯤ ꯍꯟꯖꯥꯡꯅꯤ ꯀꯩꯅꯣ ꯈꯪꯓꯕ ꯍꯥꯏꯗꯤ ꯆꯤꯡꯒꯨꯝ ꯊꯣꯡꯕꯒꯨꯝꯕ ꯃꯤ ꯄ꯭ꯔꯣꯇꯤꯟ ꯉꯥꯛꯇꯅꯦꯕ ꯑꯗꯨꯒꯤ ꯃꯤꯒꯤ ꯊꯕꯛꯇꯣ ꯋꯥꯡꯅ ꯁꯨꯔꯒ ꯍꯨꯃꯥꯎ ꯑꯣꯏꯔꯣ ꯇꯥꯔꯒ ꯃꯗꯨꯗ ꯆꯥꯛꯈꯨꯝꯗꯨꯒ ꯄ꯭ꯔꯣꯇꯤꯟ ꯆꯠꯈꯤꯕ ꯏꯅꯔꯖꯤ ꯃꯌꯥꯝꯗꯣ ꯑꯗꯨꯅ ꯏꯝꯄ꯭ꯂꯤꯃꯦꯟ ꯇꯧꯗꯣꯏꯅꯦ ꯆꯥꯕꯗꯗꯤ ꯀꯔꯤꯝ ꯇꯧꯄꯣꯟꯇꯦꯕ ꯍꯧꯖꯤꯛ ꯑꯩꯈꯣꯏꯗꯤ ꯌꯦꯡꯉꯨꯅꯦ ꯑꯩꯅꯦ ꯅꯆꯤꯟꯊꯤ ꯍꯥꯏꯅꯤꯀꯣ ꯄꯟꯖꯥ ꯆꯤꯒꯨꯝ ꯆꯥꯔꯨꯄ ꯅꯨꯃꯤꯠꯁꯦ ꯑꯩ ꯁꯧ ꯀꯗꯧꯅꯤ ꯈꯪꯉꯕ ꯈꯨꯎꯁꯦ ꯈꯨꯎ ꯅꯠꯇ꯭ꯔꯒꯅ ꯑꯩꯈꯣꯏꯒꯤ ꯈꯣꯡ ꯈꯣꯡꯕꯤ ꯑꯩꯒꯤꯅꯦ ꯀꯩꯅꯣꯁꯦ ꯌꯦꯟꯖꯥꯡ ꯑꯩꯈꯣꯏꯒꯤ ꯆꯤꯡꯒꯨꯝ ꯆꯥꯔꯨꯄ ꯅꯨꯃꯤꯠꯁꯦ
ꯑꯝ
ꯑꯁꯤꯒꯨꯝꯕ ꯅꯨꯃꯤꯠꯁꯤꯗꯅꯦ ꯀꯃꯥꯏꯅ ꯇꯧꯋꯤ ꯑꯩꯈꯣꯏꯒꯤ ꯁꯔꯨ ꯈꯨꯖꯦꯡꯁꯦ ꯈꯨꯠꯒꯤ ꯈꯨꯖꯦꯟ ꯑꯗꯒꯤ ꯈꯨꯆꯦꯛ ꯑꯗꯒꯤ ꯅꯥꯔꯛꯑꯅꯤ
ꯆꯤꯛꯄ ꯆꯤꯛꯄ ꯇꯧꯔꯤꯔꯕ
ꯑꯗ ꯍꯦꯟꯖꯜꯂꯛꯑꯒꯗꯤ ꯆꯤꯛꯇꯣꯏꯅꯤꯅꯦ
ꯎꯝ ꯅꯣꯏꯗꯤ ꯆꯤꯟꯖꯥꯛꯁꯦ ꯈꯪꯗꯦ ꯑꯩꯈꯣꯏꯗꯤ ꯆꯥꯕꯁꯤꯗꯤꯐꯥꯎꯗꯤ ꯀꯔꯤꯝꯇ ꯍꯦꯛ ꯂꯩꯇ꯭ꯔꯤ ꯑꯗꯨꯃ ꯆꯥꯕꯗ ꯑꯗꯨ ꯅꯨꯡꯉꯥꯏꯇꯦ ꯍꯥꯏꯕꯁꯦ ꯂꯩꯇꯦꯕ
ꯎꯗꯤ ꯆꯥꯔꯨꯔꯒ ꯅꯣꯏ ꯅꯁꯥꯥ ꯅꯨꯡꯉꯥꯏꯇꯕꯒꯥꯏꯗꯨꯗꯤ
ꯀꯔꯤꯝ ꯇꯧꯗꯦ ꯎꯇꯤ ꯆꯥꯒꯦꯔꯥ ꯏꯟꯖꯥꯡ ꯃꯌꯥꯝ ꯆꯥꯥꯁꯟꯒꯦꯔꯥ ꯀꯔꯤꯝ ꯇꯧꯗꯦ ꯏꯁꯥꯗ ꯀꯩꯝ ꯇꯧꯕ ꯂꯩꯇ꯭ꯔꯤ ꯍꯧꯖꯤꯛ ꯐꯥꯎꯒꯤꯗꯤ ꯎꯝ ꯃꯥꯅꯦ ꯏꯁꯥ ꯄꯥꯖꯕꯩ ꯋꯥꯅꯦ ꯆꯥꯥꯁꯜꯂꯨꯕꯒꯤ ꯊꯤꯟꯗꯣꯛ ꯈꯣꯠꯇꯣꯛꯄꯒꯥꯏ ꯎꯁꯣꯞꯁꯦ ꯍꯧꯖꯤꯛꯁꯦ ꯆꯥꯛꯀꯧꯕ ꯑꯌꯨꯛꯇꯥ ꯆꯥꯛꯀꯧꯕꯖꯦ ꯐꯖꯟ ꯆꯥꯁꯜꯂꯨꯔꯣꯕ ꯍꯜꯂ ꯅꯨꯡꯗꯤꯟ ꯍꯜꯂꯛꯑꯒ ꯅꯨꯃꯤꯗꯥꯡꯒꯤ ꯆꯥꯛꯁꯤ ꯑꯗꯨꯝ ꯆꯞ ꯆꯥꯅ ꯆꯥꯏ ꯍꯥꯏꯕ ꯑꯗꯨꯝ ꯂꯥꯝꯕ ꯐꯥꯎꯕ ꯀꯔꯤꯝ ꯇꯧꯗꯦ ꯑꯗꯨꯁꯨ ꯆꯥꯏꯌꯦ ꯑꯩ ꯑꯩꯗꯤ ꯏꯁꯥ ꯏꯊꯟ ꯈꯟꯖꯩꯅꯦ ꯃꯤꯗꯤ ꯎꯁꯣꯞ ꯋꯥꯁꯣꯞ ꯆꯥꯔꯨꯔꯒ ꯅꯨꯃꯤꯗꯥꯡ ꯆꯥꯛ ꯍꯦꯛꯇꯥ ꯆꯥꯅꯤꯡꯗꯦ ꯑꯩꯗꯤ ꯑꯗꯨꯝ ꯆꯥꯅꯤꯡꯉꯤꯒꯤꯖꯦ ꯀꯔꯤꯒꯤꯅꯣ ꯑꯩ ꯈꯟꯖꯩꯅꯤ
ꯅꯪ ꯅꯪ ꯉꯥꯛꯈꯣꯏꯅꯦ ꯀꯩꯅꯣꯝ ꯍꯪꯒꯦꯅꯦ ꯑꯣꯕ ꯀꯩꯁꯦ ꯅꯪ ꯅꯣꯡꯇꯥ ꯇꯧꯗꯕ꯭ꯔꯣ ꯑꯝꯇ
ꯑꯁ ꯆꯥꯁꯤꯜꯂ ꯑꯣꯕꯒꯥꯏꯗꯤ ꯑꯝꯇ ꯑꯩ ꯄꯨꯟꯁꯤꯗ ꯌꯥꯎꯗ꯭ꯔꯤꯌꯦ ꯉꯁꯤꯕꯣꯛ
ꯑꯣꯏꯃꯥ
ꯑꯁ ꯌꯥꯎꯗ꯭ꯔꯤ ꯑꯝꯇꯥ
ꯈꯤꯇꯪ ꯆꯥ ꯌꯥꯗꯦ ꯈꯤꯇꯪ ꯍꯦꯛ ꯍꯦꯟꯖꯜꯂꯨꯔꯕ ꯑꯩ ꯑꯗꯨꯝ ꯍꯟꯇꯣꯛꯑꯦ ꯑꯗꯨꯝ
ꯑꯁ
ꯇꯨꯝꯕ ꯆꯥꯡ ꯌꯥꯝ ꯋꯥꯏꯑꯦꯕ ꯑꯗꯨꯅꯅꯦ ꯑꯩꯖꯦ ꯅꯨꯡꯗꯥꯡ ꯆꯥꯛ ꯆꯥꯕꯁꯦ ꯑꯩ ꯐꯨꯜ ꯆꯥꯗꯦꯕ ꯇꯨꯝꯕ ꯇꯨꯝꯕ ꯋꯥꯅꯤ ꯈꯟꯕꯒꯤ
ꯃꯥ
ꯆꯥꯅꯤꯡ ꯆꯥꯅꯤꯡꯅ ꯑꯗꯨꯝ ꯇꯣꯛꯇꯣꯏꯅꯦ ꯍꯥꯞꯇꯥ ꯆꯥꯗꯣꯏꯕ ꯍꯦꯛ ꯅꯨꯃꯤꯠꯇꯨꯃ ꯑꯥ ꯄꯨꯛ ꯊꯜꯂꯒ ꯍꯦꯛ ꯆꯥꯔꯨꯕ ꯅꯨꯃꯤꯠꯁꯦ ꯑꯩ ꯇꯨꯝꯕ ꯌꯥꯔꯔꯣꯏꯕ ꯏꯁꯥꯖꯦ ꯋꯥꯔꯒ ꯊꯥꯖꯤꯟꯖꯦ ꯄꯩ ꯈꯠꯇꯅ ꯑꯩꯈꯣꯏ ꯊꯣꯏ ꯉꯁꯤ ꯆꯥꯛ ꯈꯤꯇꯪ ꯍꯦꯟꯖꯟꯅ ꯆꯥꯏꯑꯕ ꯍꯤꯟꯖꯥꯡ ꯍꯥꯎꯋꯦꯅ
ꯑꯥ
ꯑꯈꯣꯏ ꯍꯨꯖꯤꯛꯀꯤ ꯎꯁꯣꯏꯗꯨ ꯎꯁꯣꯏꯒꯤ ꯇꯥꯏꯞ ꯇꯧꯕꯤꯗꯣ ꯊꯣꯡꯕ ꯑꯥ ꯏꯔꯣꯟꯕ ꯑꯩꯅ ꯐꯖꯅ ꯏꯔꯣꯟꯕ ꯍꯥꯎꯃꯟꯗꯅꯅꯦ ꯃꯥꯖꯦ ꯆꯥꯛꯁꯦ ꯉꯝꯖꯟ ꯉꯝꯗꯅ ꯃꯥꯏ ꯑꯇꯣꯠꯄꯗꯣ ꯑꯩꯉꯣꯟꯗ ꯍꯥꯄꯛꯀꯦꯌꯦ
ꯑꯩ ꯌꯥꯔꯦ ꯍꯥꯏꯕ ꯑꯗꯨꯒ ꯃꯥꯅ ꯑꯗꯨ ꯋꯥꯕ ꯃꯥꯒ ꯑꯩꯒꯁꯦ ꯌꯥꯗꯦꯕ ꯑꯩꯈꯣꯏ ꯆꯦꯅ ꯑꯃꯨꯛ ꯑꯉꯥꯡ ꯆꯦꯟꯕꯅꯤꯅ ꯑꯃꯨꯛ
ꯃꯥꯟ ꯎꯝ
ꯑꯗꯨꯅꯦ ꯍꯥꯏꯕ ꯅꯇꯩ ꯌꯥꯝ ꯆꯥꯗꯦꯕ ꯑꯗꯨꯅ ꯑꯩ ꯖꯝ ꯍꯥꯎ
ꯑꯃꯨꯛ ꯇꯧꯔꯛ ꯑꯩ ꯑꯥ ꯀꯩꯅꯣ ꯇꯧꯒꯤꯒꯦ ꯑꯃꯨꯛ ꯇꯧꯔꯛꯀꯦ ꯊꯝꯃꯒꯦꯀꯣ ꯊꯝꯃꯣ ꯅꯪ ꯑꯝꯇꯥ ꯎꯝ ꯂꯣꯏꯔ ꯍꯩ ꯃꯇꯝ ꯍꯦꯟꯒꯤ ꯇꯥꯔꯦꯃꯤ